ꯍꯜꯂꯣ ꯇꯗꯦ ꯑꯣ ꯇꯥꯔꯦ ꯇꯥꯏ ꯇꯥꯔꯦ
ꯅꯪ ꯇꯨꯝꯃ ꯍꯧꯒ ꯂꯕ
ꯍꯧꯒꯠꯂꯛꯦ ꯍꯧꯖꯤꯛꯇ ꯍꯧꯒꯠꯇꯉꯥꯏ ꯆꯤꯟ ꯁꯦꯡꯕ ꯂꯣꯏꯔꯦ
ꯖꯝ ꯆꯠꯁꯦ ꯍꯥꯏꯅꯤ
ꯑꯗꯨꯝ ꯍꯧꯖꯤꯛ ꯋꯥꯏꯁꯦ ꯑꯗꯨꯝ ꯆꯠꯄ ꯌꯥꯔꯦ ꯑꯗꯣ ꯎꯝ ꯎꯝ ꯑꯗꯣ ꯑꯃꯗꯨꯗꯤ
ꯐꯔꯦ ꯑꯗꯨ ꯅꯪ ꯑꯃ ꯑꯩꯈꯣꯏ ꯑꯃ ꯑꯃꯁꯦ ꯍꯧꯒꯠꯇ꯭ꯔꯤ ꯍꯧꯗꯣꯔꯛꯀꯦ ꯑꯗꯨꯒ ꯏꯕꯥꯏꯅꯤ ꯋꯥꯔꯤꯁꯦ ꯁꯥꯟꯅꯕ ꯂꯣꯏꯔꯀꯥꯟꯗ ꯏꯃꯥꯟꯅꯕꯤ ꯑꯃ ꯉꯔꯥꯡ ꯅꯍꯥꯟ ꯆꯠꯈꯤꯕꯗꯣ
ꯍꯣꯏ
ꯈꯪꯒꯤꯗꯅꯥ ꯎꯝ ꯑꯗꯨꯒ ꯄꯨꯂꯞ ꯍꯦꯛꯑꯥꯒ ꯍꯥꯏꯗꯤ ꯑꯃꯅ ꯃꯁꯥꯗ ꯀꯟꯊꯔꯒ ꯑꯃꯅ ꯐꯤ ꯇꯧꯔꯒ ꯌꯥꯔꯁꯦ
ꯌꯥꯔꯁꯦ ꯌꯥꯔꯁꯦ ꯑꯗꯨꯗꯨꯒ ꯎꯝ ꯌꯥꯝ ꯑꯗꯨꯝ ꯈꯔ ꯌꯥꯝ ꯍꯦꯜꯂꯛꯁꯦ
ꯑꯧ ꯈꯔ ꯌꯥꯝ ꯍꯦꯜꯂꯁꯦ ꯑꯗꯣ ꯅꯪ ꯀꯩꯗꯧꯔꯤ ꯉꯁꯤꯗꯤ ꯀꯩꯗꯧꯗꯣꯏ ꯂꯩꯒꯦ
ꯉꯁꯤꯁꯦ ꯄꯩꯈꯥꯒꯤ ꯂꯥꯏꯔꯤꯛꯄꯨꯗꯤ ꯈꯔ ꯄꯥꯝꯅꯤ ꯑꯗꯨꯒꯇꯩ ꯈꯗꯣꯏꯗꯣꯛꯄ ꯀꯩꯁꯨ ꯂꯩꯇꯦꯗ
ꯑ ꯄꯩꯈꯥꯁꯦ ꯀꯩꯅꯣꯗ ꯑꯣꯏꯔ ꯃꯥꯜꯂꯦ ꯂꯩꯕꯥꯛ ꯄꯣꯛꯄꯗ ꯑꯣꯏꯔ ꯃꯥꯜꯂꯦ ꯉꯁꯤ
ꯃꯅꯤ ꯑ ꯂꯩꯕꯥꯛ ꯄꯣꯛꯄꯗ ꯑꯗꯨ ꯃꯥꯒꯤꯗꯤ ꯈꯟꯕꯤꯅꯤꯅ ꯃꯥꯒꯤꯕꯨꯗꯤ ꯈꯔ ꯂꯥꯏꯔꯤꯕꯀꯣ
ꯃꯊꯪꯒꯤꯗꯨꯗ ꯑꯗꯨꯝ ꯃꯥꯒꯤꯁꯤꯁꯨ ꯂꯣꯏꯗ꯭ꯔꯤꯕꯅꯦ ꯑꯩꯈꯣꯏꯁꯦ ꯅꯠꯇ꯭ꯔꯥ ꯑꯩꯅ ꯇꯥꯛꯄꯈꯩꯗꯣ ꯅꯪ ꯍꯣꯏ ꯃꯣꯏꯅ ꯄꯤꯊꯣꯔꯛꯄꯗꯣ ꯌꯦꯡꯉꯒ ꯂꯣꯏ ꯆꯨꯝꯅ ꯈꯣꯠꯂꯝꯃꯨꯀꯣ
ꯈꯣꯠꯂꯝꯃꯒꯦ ꯑꯗ ꯑꯗꯨꯝ ꯈꯔꯁꯨ ꯑꯗꯨꯝ ꯍꯥꯏꯅꯕ ꯌꯥꯅꯤꯗ
ꯑꯧ ꯌꯥꯅꯤ ꯑꯁ ꯑꯩꯗꯤ ꯃꯊꯪꯒꯤ ꯑꯦꯛꯖꯥꯝꯗ ꯅꯉꯣꯟꯗ ꯈꯔ ꯌꯦꯡ ꯌꯥꯔꯗꯤ ꯐꯗꯧꯅꯤ
ꯍꯣꯏ ꯌꯦꯡ ꯌꯥꯕ꯭ꯔꯥ ꯌꯦꯡꯁꯦ ꯑꯅꯝꯕꯉꯩꯗꯤ ꯂꯣꯏ ꯄꯥꯊꯣꯛꯑꯒꯦ ꯇꯧꯅꯩ
ꯃꯤꯛꯁꯦ ꯉꯁꯥꯏꯈꯩꯗꯤ ꯐꯣꯟ ꯌꯦꯡꯉꯝꯕꯅꯤꯅ ꯄꯥꯡꯕꯅꯦ ꯍꯧꯖꯤꯛꯁꯦ ꯐꯣꯟ ꯌꯦꯡꯗꯕꯅꯤꯅ ꯑꯃꯨꯛ ꯎꯁꯟꯅꯤꯡꯉꯛꯄ ꯋꯥꯅꯦ
ꯅꯪ ꯉꯔꯥꯡ ꯄꯨꯡ ꯀꯌꯥꯗ ꯇꯝꯒꯦ
ꯑꯁ ꯄꯨꯡ ꯀꯩꯅꯣ ꯍꯦꯜꯂꯦꯗ ꯕꯥꯔꯣ ꯍꯦꯜꯂꯦ ꯑꯗꯣ ꯌꯥꯝ ꯍꯦꯟꯕꯕꯨꯗꯤ ꯅꯠꯇ ꯅꯠꯇꯦ ꯕꯥꯔꯣꯒ ꯃꯤꯅꯤꯠ ꯃꯉꯥ ꯑꯗꯨꯋꯥꯏꯃꯨꯛ ꯍꯥꯏꯇꯥꯔꯦꯅꯦ
ꯑꯣ ꯑꯗꯨ ꯄꯨꯡ ꯀꯌꯥ ꯍꯧꯒꯠꯂꯤꯕ
ꯑꯩ ꯀꯩꯅꯣꯗ ꯍꯧꯒꯠꯂꯑꯦ ꯄꯨꯡ ꯃꯉꯥꯒ ꯃꯤꯅꯤꯠ ꯌꯥꯡꯈꯩꯗ
ꯑꯁ ꯑꯗꯨꯗꯤ ꯌꯥꯝ ꯉꯜꯂꯤꯅ
ꯑꯦꯂꯥꯔꯝ ꯈꯣꯡꯖꯤꯜꯂꯛꯄ ꯑꯗꯨꯗ ꯑꯩꯁꯦ ꯍꯧꯗꯤꯤ ꯍꯧꯒꯠꯅꯤꯡꯗ꯭ꯔꯦꯕ ꯑꯗ ꯑꯩꯁꯦ ꯊꯕꯛꯁꯨ ꯈꯔ ꯂꯩꯕ ꯑꯗꯨꯗꯒꯤ ꯑꯌꯨꯛ ꯉꯟ ꯍꯇꯥꯁꯤꯗ ꯂꯣꯏꯊꯣꯛꯑꯝꯃꯒꯦ ꯍꯣꯔꯦꯟ ꯂꯥꯏꯔꯤꯛ ꯄꯥ ꯌꯥꯅꯕꯅ ꯑꯩꯁꯦ ꯇꯧꯕ
ꯍꯣꯏ ꯍꯣꯏ ꯍꯥꯏꯗꯤ ꯑꯗꯨ ꯊꯕꯛꯇꯣ ꯂꯣꯏꯁꯤꯜꯂꯒ ꯄꯥꯕꯅꯦ ꯅꯨꯡꯉꯥꯏꯕ ꯅꯠꯇꯦ ꯅꯠꯇ꯭ꯔꯗꯤ ꯏꯁꯥꯁꯦ ꯌꯥꯝ ꯕꯤꯕꯨꯂꯥ ꯆꯨꯕꯅꯤ
ꯑꯗꯩ ꯊꯕꯛꯁꯤꯁꯨ ꯑꯩꯅ ꯇꯧꯔꯤꯁꯤ ꯁꯤꯅ ꯈꯔ ꯀꯨꯏꯅ ꯆꯪꯉꯦꯅ ꯁꯤꯁꯦ ꯍꯅ ꯇꯧꯊꯣꯛꯑꯝꯕꯅꯤꯗ
ꯎꯝ
ꯍꯣꯔꯦꯟ ꯃꯆꯥ ꯃꯆꯥ ꯑꯇꯣꯞꯄ ꯇꯧꯔꯁꯨ ꯌꯥꯏꯗꯅ
ꯌꯥꯏ ꯑꯩ ꯉꯔꯥꯡ ꯇꯨꯝꯕꯗ ꯑꯩꯗꯤ ꯌꯥꯝ ꯌꯥꯒꯟꯗꯦ ꯁꯥꯕꯩꯔ ꯀꯩꯅꯣꯁꯨ ꯈꯪꯗꯦ ꯑꯗꯨꯒ ꯑꯩꯒꯤ ꯂꯩꯃꯤꯟꯅꯕꯗꯣ ꯃꯥꯗ ꯑꯗꯨꯝ ꯇꯨꯝꯗꯕꯒꯤ ꯑꯩꯁꯨ ꯇꯨꯝꯕꯁꯦ ꯌꯥꯗꯕ
ꯑꯣ ꯐꯦꯟꯗꯤ ꯑꯗꯨꯝ ꯊꯥꯏ ꯅꯠꯇ꯭ꯔꯣ ꯁꯥꯔꯁꯨ
ꯍꯥꯏ ꯐꯦꯟ ꯑꯅꯤꯃꯛꯇ ꯑꯣꯣꯡ ꯂꯩ
ꯅꯣꯏꯒꯤꯗꯤ ꯐꯦꯟ ꯑꯅꯤꯃꯛ ꯌꯥꯔꯕꯅꯤꯅ ꯅꯨꯡꯉꯥꯏꯖꯔꯕꯅꯦ ꯑꯩꯈꯣꯏꯒꯤꯗꯤ ꯑꯃꯇꯪꯅꯦꯕꯀꯣ ꯑꯃꯁꯤꯁꯨ ꯌꯥꯝ ꯀꯟꯅ ꯊꯥꯏꯌꯦ ꯑꯗꯨꯒꯤ ꯀꯤꯕ
ꯑꯣ ꯍꯣꯏ ꯑꯅꯤ ꯑꯅꯤꯗꯤ ꯌꯥꯏꯌꯦꯦ
ꯎꯝ ꯑꯩꯗꯤ ꯇꯥꯡ ꯇꯔꯦꯠꯀꯤ ꯄꯩꯈꯥꯗ ꯂꯣꯏꯔꯒ ꯑꯆꯥꯄꯣꯠ ꯆꯥꯕ ꯆꯠꯂꯨꯗꯣꯏꯅꯦ
ꯆꯥꯛ ꯍꯣꯏ ꯆꯥꯛ ꯆꯥꯛꯑꯣꯣ ꯆꯥꯛꯑꯣ ꯅꯪ ꯅꯍꯥꯟ ꯑꯆꯥꯄꯣꯠ ꯆꯥꯅꯦꯗ ꯅꯪ ꯆꯥꯕ ꯌꯥꯔꯅꯤ ꯑꯩ ꯈꯪꯉꯦ
ꯑ ꯑꯗꯨ ꯁꯨꯃꯥꯏꯅ ꯇꯧꯋꯦꯕꯀꯣ ꯍꯥꯏꯗꯤ ꯈꯥꯗꯣ ꯑꯗꯨꯗꯤ ꯀꯩꯅꯣꯅꯤꯅ ꯍꯥꯏꯗꯤ ꯑꯗꯨꯃꯥꯏꯅ ꯌꯦꯡꯉ ꯈꯣꯠꯄꯤꯅꯤꯅ ꯌꯥꯝ ꯊꯨꯅ ꯂꯣꯏꯕꯅꯦ ꯍꯥꯏꯌꯦꯕ
ꯑꯥ
ꯊꯨꯟ ꯂꯣꯏꯕꯅꯤꯅ ꯍꯦꯛ ꯂꯣꯏꯕꯒ ꯆꯠꯊꯣꯛꯎꯔꯅꯤ ꯑꯗꯨꯒꯗꯨ ꯍꯜꯂꯛꯑꯒ ꯑꯉꯥꯡ ꯇꯨꯏꯁꯟꯗ ꯑꯗꯨꯝ ꯆꯪꯉꯅꯤꯕ ꯑꯩꯁꯦ ꯍꯥꯏꯗꯤ ꯃꯔꯛꯇꯣ ꯍꯥꯏꯗꯤ ꯄꯩꯈꯥꯗꯣ ꯀꯩꯁꯨ ꯌꯥꯝꯅꯗꯤ ꯍꯥꯏꯗꯤ ꯃꯔꯛꯇꯣ ꯑꯃꯨꯛ ꯆꯪꯉꯨꯔ ꯊꯣꯛꯂꯛꯇꯣꯏꯗꯣ ꯇꯜꯂꯅꯤꯗꯅ ꯑꯁꯦꯡꯕꯗꯤ ꯄꯨꯡ ꯑꯅꯤꯗ ꯂꯣꯏꯕ ꯄꯩꯈꯥ ꯅꯠꯇ꯭ꯔꯣ ꯑꯗꯨꯒ
ꯃꯥ ꯑ ꯂꯣꯏꯕꯅꯦ
ꯄꯨꯡ ꯑꯅꯤꯗꯒꯤ ꯑꯩ ꯄꯨꯡ ꯃꯔꯤꯒꯤ ꯇꯨꯏꯁꯟ ꯍꯥꯏꯗꯨꯗꯤ ꯀꯨꯏꯗ꯭ꯔꯦꯗꯅ
ꯀꯨꯏꯗ꯭ꯔꯦ ꯍꯥꯏꯗꯤ ꯅꯪ ꯉꯍꯥꯛ ꯑꯆꯥꯄꯣꯠ ꯑꯥꯊꯣꯛꯍꯧꯕꯗ ꯑꯗꯨꯝ ꯃꯔꯛꯀꯤ ꯃꯇꯝꯗꯣ ꯑꯗꯨꯝ ꯂꯣꯏꯈ꯭ꯔꯅꯤꯅꯦ
ꯂꯣꯏꯒꯅꯤ ꯑꯗ ꯑꯩꯅ ꯄꯨꯡ ꯑꯃꯗ ꯊꯣꯛꯂꯛꯑꯦ ꯀ ꯍꯥꯏ ꯇꯥꯔꯒꯁꯨ
ꯎꯝ
ꯑꯗꯣ ꯑꯩꯁꯤ ꯑꯩ ꯅꯨꯄꯥꯗꯤ ꯅꯍꯥꯟ ꯑꯃꯨꯛ ꯌꯥꯝ ꯉꯟꯅ ꯊꯣꯛꯂꯛꯈꯤꯑ ꯄꯨꯡ ꯀꯥꯏꯃꯨꯛꯇꯪꯒꯨꯝꯕ ꯇꯧꯔ ꯍꯥꯏꯗꯤ ꯀꯩꯅꯣꯅꯤꯅ ꯑꯣꯞꯁꯟ ꯄꯤꯊꯣꯛꯄꯅꯤꯅꯀꯣ
ꯀꯩꯅꯣ ꯇꯧꯈ꯭ꯔꯕ ꯃꯥꯁꯦ ꯃꯥꯔꯛ ꯀꯌꯥ ꯑꯣꯏꯗꯣꯏꯅꯣꯕ
ꯌꯥꯡꯈꯩ ꯑꯣꯏꯔꯝꯅꯤ ꯀꯩꯅꯣ ꯑꯗꯨꯝ ꯈꯪꯛꯇꯤꯌꯦ
ꯑꯣ ꯃꯥꯁꯤꯦ ꯃꯥ ꯌꯥꯡꯈꯩꯃꯨꯛ ꯑꯣꯏꯗꯧ ꯃꯥꯜꯂꯦ ꯑꯗꯨꯗꯨꯒ ꯑꯣꯞꯁꯟ ꯌꯥꯡꯈꯩ ꯈꯛꯇꯔ ꯑꯩꯈꯣꯏꯅ ꯏꯗꯣꯏꯁꯦ ꯑꯩꯈꯣꯏ ꯕꯣꯏ ꯕꯣꯏꯗ
ꯃꯥꯁ
ꯑꯗꯨꯗꯤ ꯌꯥꯝ ꯊꯨꯅ ꯂꯣꯏꯅꯤ ꯀꯩꯅꯣ ꯏ
ꯌꯥꯝ ꯊꯨꯅ ꯂꯣꯏꯔ ꯊꯣꯛꯂꯛꯑꯦ ꯍꯥꯏꯕ ꯃꯥꯁꯨ ꯅꯍꯝꯃꯨ ꯑꯗꯨꯅꯦꯅ ꯑꯗꯣ ꯇꯥꯟ ꯆꯥꯗꯔꯤ ꯃꯈꯥꯒꯤ ꯅꯣꯡꯉꯥꯟꯕꯒꯤꯁꯨ ꯂꯥꯏꯔꯤꯛ ꯑꯗꯨꯝ ꯄꯥ ꯌꯥꯔꯤꯅꯦꯕ
ꯌꯥꯏꯌꯦ ꯌꯥꯏꯌꯦ
ꯁꯨꯃꯥꯏꯅ ꯇꯧꯔꯁꯔꯥ ꯈꯪꯗꯦ ꯔꯤꯚꯤꯖꯟ ꯆꯠꯀꯗꯕꯈꯩꯗꯨꯅ ꯑꯗꯨ ꯅꯨꯃꯤꯠꯇ ꯆꯠꯅꯕ ꯊꯝꯈ꯭ꯔꯕ ꯍꯥꯟꯅ ꯄꯥꯈꯤꯕꯗꯣ ꯍꯥꯏꯗꯤ ꯑꯩꯈꯣꯏ ꯑꯃ ꯁꯤꯀ꯭ꯋꯦꯟꯁ ꯑꯦꯂꯥꯏꯟꯃꯦꯟꯀ ꯍꯥꯏꯔꯒ ꯑꯃ ꯇꯝꯃꯤꯗꯅ ꯑꯗꯨꯒꯨꯝꯕꯗꯣ ꯑꯩ ꯍꯥꯟꯅ ꯄꯥꯈ꯭ꯔꯦꯗꯅ ꯉꯁꯤ ꯀꯗ꯭ꯔꯕ
ꯉꯁꯤꯗꯣ ꯑꯗꯨꯝ ꯅꯪ ꯁꯨꯄꯥ ꯄꯥꯗ꯭ꯔꯤꯕꯁꯤꯡꯗꯣ ꯄꯥꯊꯣꯛꯑꯝꯃꯣ ꯑꯩ ꯍꯌꯦꯡꯁꯨ ꯂꯩꯔꯤ ꯑꯗꯨꯗꯨꯒ ꯑꯗꯨꯒꯤ ꯃꯔꯛꯇꯨꯅ ꯔꯤꯚꯤꯖꯟ ꯍꯦꯛ ꯆꯠꯂꯣ
ꯑꯧ ꯅꯨꯡꯗꯥꯡ ꯅꯨꯡꯗꯥꯡꯁꯤꯅ ꯑꯩꯈꯣꯏ ꯑꯩꯅ ꯉꯔꯥꯡ ꯇꯥꯛꯄ ꯑꯗꯨꯃꯥꯏꯅ ꯑꯗꯨꯝ ꯇꯥꯛꯑꯒꯦ ꯂꯩꯕꯥꯛ ꯄꯣꯛꯄꯒꯤ ꯅꯪꯅꯕ ꯑꯗꯨꯝ ꯅꯤꯡꯁꯤꯡꯉꯤꯗꯅ
ꯅꯤꯡꯁꯤꯡꯉꯤ ꯅꯤꯡꯁꯤꯡꯉꯤ ꯑꯗꯨꯒ ꯍꯌꯦꯡ ꯎꯔꯀꯥꯟꯗꯁꯨ ꯑꯗꯨꯝ ꯅꯤꯡꯁꯤꯡꯉꯛꯀꯅꯤꯅ
ꯂꯩꯁꯜꯂꯛꯄꯅꯦꯕ ꯅꯪꯅꯠꯇꯇꯩꯁꯦ
ꯎꯝ
ꯑꯗꯣ ꯉꯁꯤꯁꯦ ꯀꯩꯅꯣ ꯑꯍꯥꯎꯕꯤ ꯇꯥꯒꯤꯈꯤꯕ꯭ꯔꯣ ꯑꯍꯥꯎꯇꯕꯤ ꯇꯥꯕ꯭ꯔꯥ
ꯑꯍꯥꯎꯕꯤ ꯇꯥꯗꯣꯏꯅꯦ ꯉꯔꯥꯡ ꯁꯧꯒ꯭ꯔꯤꯅꯦꯕ
ꯑꯦ ꯉ ꯑꯩꯈꯣꯏꯁꯦ ꯀꯣꯟꯁꯨ ꯐꯦꯡꯗ꯭ꯔꯤꯕꯅꯤꯅꯦ
ꯎꯝ ꯐꯦꯡꯗ꯭ꯔꯤꯗꯨꯅꯦ
ꯑꯗꯨꯗꯤ ꯏꯕꯥꯏꯅꯤ ꯋꯥꯔꯤꯁꯦ ꯁꯥꯟꯅꯕ ꯂꯣꯏꯔꯒ ꯑꯃꯁꯤꯁꯨ ꯍꯧꯗꯣꯛꯑꯒꯦ ꯑꯗꯨꯣꯛꯑꯒ ꯆꯥꯟꯁꯨ ꯍꯦꯛ ꯎꯔꯁꯤ ꯀꯣꯟꯁꯨ ꯐꯦꯡꯗꯣꯛꯑꯅꯤ ꯑꯌꯨꯛ ꯉꯟꯇꯥ ꯍꯧꯒꯠꯂꯒ ꯊꯕꯛ ꯌꯥꯝ ꯇꯧꯒꯦ ꯍꯥꯏꯁꯤꯗꯤ ꯑꯁꯤꯒꯤ ꯊꯕꯛꯁꯨ ꯑꯣꯏꯇꯥꯥꯔꯦ
ꯃꯥꯅꯦ
ꯑꯦꯂꯒꯅꯤ
ꯑꯃꯗꯨꯅ ꯉꯔꯥꯡ ꯄꯨꯡ ꯀꯌꯥꯗ ꯇꯨꯝꯃꯤꯅꯣ ꯃꯥ ꯍꯧꯒꯠꯇ꯭ꯔꯤꯗꯨꯕꯣ
ꯆꯞ ꯃꯥꯟꯅꯩ ꯆꯞ ꯃꯥꯟꯅꯩ ꯃꯥꯅ ꯂꯥꯏꯔꯤꯛ ꯄꯥꯔꯒ ꯊꯦꯡꯉ ꯇꯨꯝꯕ ꯈꯦꯠꯅꯔꯤꯕ ꯍꯥꯏꯕꯕꯨ ꯑꯩꯅ ꯂꯥꯏꯔꯤꯛ ꯄꯥꯕ ꯅꯠꯇꯕ
ꯅꯪ ꯃꯥꯗꯤ ꯂꯥꯏꯔꯤꯛ ꯌꯥꯝ ꯄꯥꯊꯣꯛꯑꯝꯃꯅꯦ ꯑꯗꯨꯗꯤ
ꯌꯥꯝ ꯄꯞ ꯃꯥ ꯉꯔꯥꯡ ꯐꯣꯟꯗꯒ ꯌꯥꯝ ꯌꯦꯡꯈ꯭ꯔꯕꯅꯦ
ꯎꯝ ꯐꯔꯦ
ꯃꯥꯁꯨ ꯌꯦꯡꯉꯣ ꯇꯥꯡ ꯇꯔꯦꯠꯇꯣ ꯂꯥꯡꯅꯤꯡꯕꯩ ꯃꯌꯥꯏꯗ ꯇꯧꯔꯤꯁꯦꯝꯇꯡꯣ
ꯅ ꯑꯔ ꯑꯣꯏ ꯇꯣꯂꯪ ꯀꯅꯤ
ꯑꯗꯣ ꯑꯁꯤꯁ ꯅꯨꯡꯗꯤ ꯅꯨꯡꯉꯥꯏꯗꯣꯏꯅꯦ ꯃꯥꯥꯟ ꯇꯧꯁꯦ ꯍꯥꯏꯗꯤ ꯇꯠꯂꯩ ꯄꯥꯊꯣꯛꯑ ꯂꯥꯡꯕ ꯀꯥꯏꯁꯦ ꯑꯃꯨꯛ
ꯃꯥꯅꯦ ꯇꯞꯇꯥ ꯄꯥꯊꯣꯛꯑ ꯂꯥꯡꯉꯗꯤ ꯂꯣꯏꯔꯦ ꯀꯩꯅꯣ
ꯑꯩꯁꯨ ꯃꯥ ꯑꯗꯨꯃꯥꯏꯅ ꯇꯧꯔꯗꯤ ꯌꯝꯗꯦꯕꯅꯦ ꯑꯩꯁꯨ ꯑꯩ ꯅꯨꯄꯥꯒ ꯌꯦꯡꯅꯤꯡꯕꯅꯦꯕ
ꯎꯝ ꯑꯁ ꯑꯗ ꯅꯪꯠꯇꯦ ꯇꯨꯏꯁꯟ ꯇꯧꯕꯗꯣ ꯑꯗꯨꯗꯨꯗꯤ ꯅꯪ ꯐꯔꯛ ꯇꯥꯏꯕ
ꯃꯥꯅꯦ ꯃꯔꯛꯇ ꯄꯥꯅꯤꯡꯉꯥꯏ ꯃꯇꯝꯗꯣ ꯌꯥꯝ ꯂꯩꯇꯕꯗꯣ
ꯎꯝ ꯑꯗꯨ ꯅꯪ ꯀꯩꯅꯣ ꯇꯧꯗ꯭ꯔꯣ ꯃꯣꯏꯗꯨꯕꯨ ꯅꯨꯡꯗꯥꯡ ꯑꯥ ꯅꯨꯡꯗꯥꯡ ꯊꯦꯡꯐꯧ ꯇꯧꯗꯣꯏꯖꯥꯠꯂꯣ
ꯑ ꯃꯤꯁ ꯊꯣꯛꯄꯤꯒꯦ ꯌꯥꯎ ꯃꯥꯜꯂꯦ
ꯑꯁ ꯑꯗꯨꯗꯤ ꯊꯦꯡꯉꯅꯤ
ꯊꯦꯡꯉꯅꯤ ꯑꯩꯅꯒ ꯆꯠꯄ ꯌꯥꯕ ꯑꯣꯏꯗ꯭ꯔꯦ ꯃꯗꯨ ꯑꯗꯩꯗꯤ ꯑꯩꯒꯤ ꯂꯩꯔꯤꯕ ꯊꯕꯛ ꯃꯌꯥꯝꯁꯤꯒ ꯑꯗꯨꯒ ꯑꯝꯇ ꯌꯦꯡꯅꯤꯡꯗ꯭ꯔꯦ ꯑꯩ
ꯍꯣꯏ ꯅꯪ ꯊꯕꯛꯁꯨ ꯆꯤꯟꯕꯅꯤꯅ ꯑꯗꯨ ꯌꯦꯡꯊꯣꯛꯑ ꯂꯩꯔꯗꯤ ꯃꯇꯝ ꯂꯣꯏꯅ ꯃꯥꯡꯉꯅꯤ
ꯃꯥꯅꯦ ꯍꯥꯏꯗꯤ ꯃꯤ ꯈꯔ ꯑꯃ ꯄꯩꯈꯥꯁꯨ ꯂꯩꯇꯕ ꯇꯨꯏꯁꯟꯁꯨ ꯆꯠꯇꯕ ꯑꯣꯏꯔꯗꯤ ꯐꯕ ꯑꯩꯗꯤ ꯄꯩꯈꯥꯁꯨ ꯂꯩꯔꯤꯕ ꯑꯉꯥꯡ ꯇꯨꯏꯁꯟꯁꯨ ꯂꯩꯔꯤꯕ ꯁꯤꯒꯤ ꯊꯕꯛꯁꯨ ꯑꯃꯨꯛ ꯂꯩꯔꯤꯕ
ꯅꯪꯗꯤ ꯈꯨꯌꯥꯝ ꯑꯃꯅꯤ ꯅꯪꯗꯤ ꯊꯕꯛ ꯈꯨꯠꯁꯤꯤꯟ ꯑꯃꯅꯤ ꯄꯨꯔꯥ
ꯃꯥꯅꯦ ꯑꯗꯨꯗ ꯑꯗꯨꯃꯨꯛ ꯆꯠꯊꯣꯛꯎꯕ ꯌꯥꯔꯔꯣꯏ
ꯎꯝ
ꯇꯨꯝ ꯍꯧꯒꯠꯂꯛꯄꯗ ꯈꯅꯥꯎꯁꯤ ꯅꯥꯥꯟ ꯅꯥꯇꯣꯟꯁꯦ ꯐꯨꯜꯂ ꯂꯩꯔꯝꯕꯅꯤ
ꯀꯩꯅꯣ ꯇꯧꯋ ꯏꯁꯤꯡ ꯑꯁꯥꯕꯒ ꯊꯛꯑꯣ
ꯑꯩ ꯂꯨꯝꯃꯒ ꯍꯥꯏꯐꯦꯠꯇꯪꯕꯨꯗꯤ ꯊꯛꯆꯟꯈ꯭ꯔꯦ ꯑꯗꯨꯑꯣ ꯑꯣꯏꯔꯁꯨ ꯅꯨꯡꯗꯥꯡ ꯐꯦꯟ ꯊꯥꯔ ꯇꯨꯝꯕꯁꯤꯅ ꯅꯠꯇꯦ ꯊꯣꯛꯣꯡꯅꯥꯎ ꯍꯥꯡꯕꯁꯨ ꯅꯠꯇꯦ ꯇꯧꯔꯝꯃꯤꯁꯦ ꯑꯃꯝꯇꯦꯝꯉ
ꯁ ꯑꯩ ꯑꯗꯨꯝ ꯑꯩꯁꯨꯅꯦ ꯃꯤꯠꯇꯣ ꯉꯔꯥꯡꯗꯩꯗꯤ ꯈꯤꯇꯪꯕꯨꯗꯤ ꯐꯥꯔꯦ ꯑꯗꯣ ꯑꯁ ꯈꯪꯗꯦ
ꯏꯁꯤꯡ ꯑꯐꯕꯅꯧ ꯇꯧ ꯍꯥꯏꯕꯗꯣ ꯇꯧꯔꯕ
ꯍꯧꯖꯤꯛꯄꯨꯗꯤꯅꯦ ꯑꯩꯅ ꯐꯗꯤ ꯃꯆꯥ ꯑꯃ ꯅꯤꯡꯊꯥ ꯃꯥꯟꯕ ꯑꯃꯣꯟꯕꯗꯨꯅ ꯑꯣꯏꯅ ꯃꯥꯏꯗꯣ ꯇꯥꯔꯦꯕ ꯃꯤꯠ ꯀꯩꯀꯥꯇ ꯁꯣꯛꯍꯟꯗꯕꯤꯗ
ꯑ
ꯏꯁꯤꯡꯅꯒ ꯁꯨꯍꯟꯗꯧ ꯀꯤꯔꯦ ꯃꯤꯠꯁꯦ
ꯑꯗꯣ ꯏꯁꯤꯡ ꯑꯐꯕꯗꯨꯅ ꯑꯣꯏꯅ ꯇꯧꯔꯣ ꯑꯐꯕꯗꯨꯁꯨ ꯈꯔꯕꯨꯗꯤ ꯍꯥꯏꯗꯤ ꯃꯍꯤꯛ ꯃꯇꯥꯏꯗꯤ ꯈꯔ ꯀꯩꯅꯣ ꯇꯧꯔꯝꯅꯤ ꯃꯆꯨꯗꯤ ꯍꯥꯏꯔ ꯃꯥꯟꯅꯕꯅꯦ ꯑꯩ ꯅꯍꯥꯟꯅ ꯌꯦꯡꯕꯅꯦꯕ
ꯑꯁꯤ ꯂꯪꯗ꯭ꯔꯦ ꯋꯥꯎꯔ ꯆꯠꯂꯦ ꯃꯆꯨꯗꯣ
ꯋꯥꯎꯔꯦ ꯀꯩꯒꯤꯅꯣ ꯃꯣꯏꯅ ꯍꯤꯗꯥꯛ ꯍꯥꯞꯄꯒ ꯋꯥꯎꯈꯠꯂꯛꯏꯁꯤꯕ
ꯈꯪꯗꯦ ꯃꯣꯏ ꯀꯩꯅꯣꯁꯤꯁꯨ ꯁꯦꯡꯗꯣꯛꯇ꯭ꯔꯕ ꯈꯪꯗꯦꯅꯦ
ꯌꯨꯝꯗꯗꯤ ꯍꯤꯗꯥꯛꯀ ꯍꯥꯞꯕꯗꯤ ꯌꯥꯝ ꯂꯪꯊꯣꯔꯛꯏꯦ ꯑꯣꯏꯅ ꯅꯠꯇ꯭ꯔꯣ
ꯎꯝ
ꯐꯤꯖꯤꯒ꯭ꯔꯤ ꯍꯥꯏꯕ꯭ꯔꯥ ꯀꯩꯅꯣ ꯑꯗꯨꯒ ꯍꯥꯞꯄꯒꯗ
ꯑꯁ ꯐꯤ ꯑꯗꯨꯒ ꯍꯥꯞꯈꯔꯤ ꯏꯁꯁ
ꯂꯪꯕꯗ ꯂꯄꯗ ꯑꯗꯨ ꯀꯩꯅꯣ ꯃꯣꯏꯅ ꯇꯧꯔꯛꯏꯁꯤꯅ ꯑꯩ ꯒ꯭ꯌꯥꯟꯒ ꯉꯥꯎꯋ
ꯍꯪꯗꯦ ꯑꯗ ꯑꯃꯁꯨ ꯍꯥꯏꯗꯤ ꯏꯔꯨꯖꯅꯕꯁꯤꯁꯨ ꯈꯨꯟꯟꯅꯩ ꯑꯃꯅꯤ ꯑꯗꯨꯒ ꯊꯛꯅꯕꯁꯤꯁꯨ ꯄꯨꯋꯥꯎ ꯋꯥ ꯀꯃꯥꯏꯅ ꯇꯧ
ꯋꯥꯎꯔꯦ ꯋꯥꯎꯔꯦ ꯀꯩꯒꯤꯅꯣ ꯋꯥꯎꯔꯤꯁꯤꯕꯣ ꯍꯤꯗꯥꯛ ꯍꯥꯞꯄ ꯃꯇꯨꯡꯗ ꯑꯩ ꯉꯛꯏꯈꯣ ꯑꯩ ꯉꯛꯏ
ꯅ ꯑꯩ ꯈꯪꯗ꯭ꯔꯦ ꯑꯁꯤ ꯀꯤꯕꯨ ꯀꯤꯖꯔꯦ ꯑꯩꯗꯤ
ꯃꯥꯏꯗꯗꯤ ꯇꯥꯔꯨꯔꯅꯨ ꯑꯗꯨꯑꯣꯏꯁꯨ ꯑꯝꯍꯥꯗꯤ ꯑꯣꯏꯔꯤꯅꯦꯕ ꯆꯨꯝꯅꯇꯒꯤ ꯑꯃꯁꯤꯅ ꯈꯔ ꯐꯤꯜꯇꯔ ꯇꯧꯊꯣꯛꯑꯦꯒꯤ ꯋꯥꯅꯤ
ꯃꯥꯅꯦ ꯐꯤꯜꯇꯔ ꯈꯛꯇꯅꯦ ꯇꯧꯊꯣꯛꯏꯁꯦ
ꯑꯣ ꯑꯩꯁꯨ ꯑꯗꯨꯅ ꯑꯁꯤꯅ ꯑꯣꯏꯅ ꯃꯥꯏꯁꯦ ꯇꯥꯔꯕꯅꯦ ꯑꯃ ꯂꯩꯅꯥꯡꯗꯅꯒ ꯇꯥꯔꯗꯤ ꯂꯣꯏꯔꯦꯍꯦ
ꯂꯣꯏꯔꯦ ꯑꯗꯨ ꯏꯁꯥꯁꯤꯁꯨ ꯑꯩꯗꯤ ꯐꯨꯒꯤ ꯌꯥꯝ ꯊꯣꯛꯀꯜꯂꯦ ꯐꯨꯒꯤꯒꯤ ꯐꯨꯒꯤ ꯉꯥꯛꯇ ꯂꯣꯏꯔꯦ
ꯎꯝ ꯌꯥꯝ ꯐꯥꯔꯦ
ꯃꯣꯂꯣꯝꯕꯨꯗꯤ ꯄꯣꯔꯛꯄꯅꯦ ꯅꯪꯁꯨ ꯍꯥꯒꯠꯆꯔꯗꯤꯅꯦ ꯃꯣꯂꯣꯝꯅ ꯇꯩꯅꯤꯡꯉꯗꯤ ꯃꯣꯂꯣꯝ ꯑꯃꯗꯤ ꯂꯩꯕꯅꯦ ꯑꯩꯉꯣꯟꯗ
ꯑꯩꯗꯤ ꯍꯥꯒꯠꯆꯕ ꯍꯥꯏꯁꯦ ꯀꯥꯡ ꯆꯤꯛꯄꯒꯤ ꯀꯥꯡ ꯆꯤꯛꯄꯒꯤ ꯈꯛꯇꯪꯅꯤ ꯑꯩꯅ ꯍꯥꯀꯠꯆꯩꯁꯦ ꯑꯗꯨꯁꯨ ꯈꯣꯡꯁꯤꯗ ꯑꯗꯨ ꯈꯣꯡ ꯑꯩꯁꯦ ꯌꯥꯝꯗꯤ ꯐꯕ ꯖꯥꯠꯅꯤꯀꯣ ꯍꯥꯏꯗꯤ ꯑꯩꯅ ꯍꯣꯠꯂꯤꯁꯤꯒ ꯍꯥꯏ ꯄꯥꯠꯇꯅ ꯈꯣꯠꯇꯅꯗꯤ ꯇꯧꯗꯦꯕ
ꯇꯧꯗꯦ ꯇꯧꯗꯦ ꯁꯤꯠ ꯅꯥꯗ ꯉꯧꯔꯣꯛ ꯉꯧꯋꯤ
ꯑꯣ ꯑꯗꯨꯝ ꯑꯩꯈꯣꯏ ꯕꯥꯁꯨꯅꯦ ꯁꯨꯃꯥꯏꯅ ꯄꯥꯠꯀꯟꯗꯦ ꯑꯩꯈꯣꯏ ꯃꯥꯕꯨꯗꯤ ꯌꯥꯝ ꯄꯥꯠꯀꯜꯂꯦ ꯑꯩꯈꯣꯏ ꯕꯥ ꯂꯧꯕꯖꯥꯠꯅꯤ
ꯅꯣꯏꯄꯥꯥꯟ ꯍꯧꯏꯗꯨꯣ ꯐꯩ ꯑꯗꯣ ꯑꯩꯈꯣꯏꯒꯤꯗꯤ ꯃꯃꯥꯁꯨ ꯕꯕꯥꯁꯨ ꯄꯥꯠꯀꯟꯕ ꯑꯃꯇ ꯌꯥꯎꯗꯦ ꯑꯩ ꯑꯩ ꯏꯇꯣꯟꯗꯅꯤ ꯄꯊꯂꯝꯃꯤꯁ
ꯑꯍꯥ ꯑꯍꯥ ꯅꯪ ꯀꯅꯥꯅꯣꯗ ꯂꯧꯔꯕꯅꯤ
ꯈꯪꯗꯦ ꯀꯅꯥ ꯂꯩ ꯃꯣꯏ ꯃꯁꯥ ꯁꯣꯟꯕꯩꯒ ꯌꯥꯎꯈꯤꯕ꯭ꯔꯥ ꯈꯪꯗꯦ ꯑꯗꯨ ꯂꯧꯔꯝꯃꯅꯤ
ꯎꯝ ꯅꯣꯏ ꯆꯦ ꯊꯥ ꯂꯦꯞꯄꯦ ꯑꯗꯨꯗꯤ ꯀꯩ ꯊꯥꯗ ꯇꯥꯔꯅꯤ ꯍꯥꯏꯒꯦ
ꯑꯩꯅ ꯈꯟꯕꯗ ꯃꯥꯁꯦ ꯍꯧꯖꯤꯛ ꯊꯥ ꯃꯉꯥꯃꯨꯛꯁꯨ ꯇꯔꯨꯛꯃꯨꯛ ꯆꯪꯉꯛꯑꯝꯗꯧ ꯃꯥꯜꯂꯦ
ꯑꯗꯨꯗꯤ ꯍꯟꯗꯛ ꯆꯍꯤꯗꯗꯤ ꯑꯗꯨꯝ ꯑꯣꯏꯗꯣꯔꯤꯅꯦ ꯄꯤꯔꯝꯗꯥꯏꯒꯨꯝꯕ
ꯃꯥꯅꯦ ꯍꯥꯟꯗꯛ ꯆꯍꯤ ꯑꯣꯏꯗꯣꯏꯅꯦ
ꯑꯣ ꯅꯪ ꯎꯅꯔꯛꯄ꯭ꯔ
ꯎꯅꯔꯛꯇꯦꯗ
ꯑꯣ ꯑꯗꯣ ꯖꯥꯝ ꯍꯦꯛꯎꯔꯁꯤꯔꯣ ꯑꯩꯈꯣꯏ ꯑꯣ